ꯍꯧꯖꯤꯛꯇꯤ ꯇꯥꯕ꯭ꯔꯥ
ꯍꯣꯏ ꯉꯁꯥꯏ ꯀꯩ ꯀꯩꯗꯧꯔꯒꯦ ꯅꯪꯒꯤ ꯅꯦꯠꯋꯥꯛꯇꯣ
ꯈꯪꯗꯦ ꯑꯩꯌꯥ ꯑꯣꯏꯗ꯭ꯔꯦꯗ
ꯅꯪꯒꯤ ꯑꯣꯔꯤꯖꯤꯅꯦꯜ ꯈꯨꯟ ꯅꯪꯒꯤ ꯈꯣꯟꯖꯦꯜꯗꯣ ꯐꯖꯅ ꯇꯥꯗ꯭ꯔꯦꯕ
ꯑꯣ ꯍꯧꯖꯤꯛꯇꯤ
ꯍꯧꯖꯤꯛꯇꯤ ꯁꯦꯡꯉꯦ꯫
ꯎꯝ ꯀꯩꯅꯣꯗꯣ ꯑꯥ ꯇꯣꯝꯕꯣꯏꯗꯣ ꯀꯣꯝꯒꯤ ꯅꯨꯄꯤꯗꯣ ꯌꯨꯝ ꯄꯥꯟꯕꯗꯣ
ꯍꯣꯏ
ꯄ꯭ꯔꯦꯛꯅꯦꯟꯠ ꯑꯣꯏꯈ꯭ꯔꯕ꯭ꯔꯣ
ꯑꯣꯏꯗ꯭ꯔꯤ
ꯌꯥꯝ ꯅꯣꯛꯅꯤꯡꯉꯦ ꯅꯨꯄꯥꯗꯨꯒ ꯌꯥꯝ ꯐꯖ
ꯑꯩꯗꯤ ꯅꯍꯥꯟ ꯃꯥꯗꯣ ꯂꯨꯍꯣꯡꯉꯅꯤ ꯍꯥꯏꯔꯛꯄꯗꯨꯗ ꯐꯥꯒꯤꯅꯦ ꯈꯟꯕꯅꯦꯕ
ꯎꯝ ꯎꯝ
ꯀꯧ ꯑ ꯕꯥꯔꯇꯣꯟ ꯄꯤꯅꯤꯡꯉꯥꯏꯁꯨ ꯂꯝ ꯂꯥꯞꯄꯅꯤꯅ ꯄꯤꯕ ꯐꯪꯗ꯭ꯔꯦ ꯂꯥꯛꯑꯣ ꯀꯣꯗꯤ ꯍꯥꯏꯌꯦꯕ ꯑꯗꯨ ꯑꯩꯗꯤ ꯐꯥꯒꯤꯅꯦ ꯈꯟꯕꯅꯦꯕ ꯑꯗꯨꯒ ꯑꯁꯦꯡꯕ ꯂꯨꯍꯣꯡꯉꯒ ꯂꯩꯔꯝꯃꯦ
ꯑꯁꯦꯡꯕ ꯅꯪ ꯂꯨꯍꯣꯡꯉꯒꯦꯔꯣ ꯍꯥꯏꯔꯒ ꯑꯩꯗꯤ ꯐꯥꯒꯤꯅꯦ ꯈꯟꯕꯅꯦꯕ ꯃꯥꯥꯏ ꯕꯥꯔꯇꯣꯟ ꯎꯕꯗ ꯐꯥꯎ ꯑꯗꯨꯒ ꯃꯥꯅ ꯑꯁꯦꯡꯕꯅꯦ ꯂꯨꯍꯣꯡꯉꯅꯤ ꯆꯥ ꯄꯨꯕ ꯂꯣꯏꯔꯦ ꯑꯥꯢꯁ
ꯑꯣ ꯌꯥꯝ ꯊꯥꯖꯗꯦꯀꯣ ꯃꯕꯥꯅꯤꯗꯣ ꯅꯨꯄꯥꯗꯣ ꯑꯁ ꯅꯨꯄꯤꯒ ꯀꯣꯏꯅꯤꯡꯉꯥꯏ ꯍꯩꯒꯗꯕ ꯃꯥꯟꯕꯗꯤ
ꯑꯗꯨ ꯅꯨꯄꯤꯁꯨ ꯅꯨꯄꯥ ꯀꯣꯏꯕ ꯍꯩꯅꯤꯡꯉꯥꯏ ꯃꯥꯟꯗꯦ
ꯍꯣꯏ ꯑꯗꯨꯅꯦ ꯃꯕꯥꯅꯤꯗꯣ ꯌꯥꯝ ꯊꯥꯖꯗꯦ ꯉꯔꯥꯡꯗꯣ
ꯎꯝ
ꯉꯔꯥꯡꯗꯣ ꯑꯩꯈꯣꯏ ꯑꯥꯗ ꯀꯣꯏꯕ ꯆꯠꯄꯅꯦꯕ
ꯑꯩꯗꯤ ꯀꯤꯌꯦ ꯑꯗꯣ ꯆꯠꯄ ꯉꯝꯗꯦ ꯑꯩꯗꯤ
ꯑ ꯌꯥꯝ ꯅꯨꯡꯉꯥꯏꯌꯦ ꯅꯨꯡꯁꯤꯠꯇꯨꯁꯨ ꯌꯥꯝ ꯀꯜꯂꯦ ꯌꯥꯝ ꯅꯨꯡꯉꯥꯏꯌꯦ
ꯁꯤꯠ ꯀꯜꯂꯒ ꯑꯗꯨꯃꯨꯛ ꯋꯥꯡꯕ ꯃꯐꯝꯗ ꯑꯩꯗꯤ ꯆꯠꯄ ꯉꯝꯗꯦ ꯀꯤꯌꯦ
ꯂꯨꯈꯨꯝꯕꯤꯗꯒꯤ ꯀꯩꯅꯣ ꯐꯥꯎꯕ ꯌꯥꯈ꯭ꯔꯕꯅꯦ ꯅꯨꯡꯇꯦꯛ
ꯅꯪꯗꯤ ꯀꯌꯥ ꯃꯨꯛꯁꯨ ꯀꯟꯕ꯭ꯔꯥ ꯑꯗꯨꯒꯨꯝꯕꯗ ꯆꯠꯂꯤꯗꯣ ꯌꯥꯝ ꯍꯩꯌꯦ ꯌꯥꯝ
ꯀꯩꯅꯣꯗꯒꯤ ꯎꯝ ꯀꯩꯅꯣꯗꯒꯤ ꯑ ꯑꯐꯥꯎ ꯆꯠꯄꯅꯦ ꯌꯥꯝ ꯅꯨꯡꯉꯥꯏꯌꯦ ꯑꯪꯀꯜ ꯈꯣꯏꯒ ꯆꯠꯃꯤꯟꯅꯕꯗꯣ ꯑꯪꯀꯜꯒ ꯑꯟꯇꯤ ꯈꯣꯏꯗꯤ ꯌꯥꯝ ꯀꯤꯈ꯭ꯔꯕꯅꯦ
ꯑꯩꯗꯤ ꯑꯩꯗꯤ ꯆꯪꯕ ꯉꯝꯃꯣꯏ
ꯆꯜꯂꯁꯤ ꯍꯥꯏꯕꯅꯦ ꯃꯣꯏꯗꯣ ꯌꯧꯗ꯭ꯔꯦ ꯐꯥꯎ ꯂꯣꯏꯗ꯭ꯔꯤ ꯐꯥꯎ ꯆꯠꯀꯗꯕꯅꯤ ꯍꯥꯏꯔꯒ ꯀꯣ ꯊꯣꯛꯕꯅꯦ ꯑꯁ ꯌꯥꯝ ꯅꯨꯡꯉꯥꯏ ꯑꯦ ꯃꯈꯥꯗꯗꯤꯀꯣ ꯃꯈꯥꯗꯗꯤ ꯌꯦꯡꯕ ꯌꯥꯗ꯭ꯔꯦ ꯌꯦꯡ ꯃꯈꯥꯗ ꯌꯦꯡꯉꯗꯤ ꯑꯦ ꯁꯤꯒꯦ ꯀꯩ ꯇꯧꯕꯅꯦ ꯅꯤꯛꯄꯅꯦ
ꯑꯩꯗꯤ ꯑꯩꯗꯤ ꯉꯝꯗꯦ ꯃꯪꯗ ꯐꯥꯎ ꯈꯟꯗꯦ ꯑꯗꯨꯒꯨꯝꯕꯗ ꯆꯠꯅꯤꯡꯉꯥꯏ
ꯑꯁ ꯌꯥꯝ ꯆꯠꯅꯤꯡꯕꯅꯦ ꯑꯩꯗꯣ ꯆꯠꯅꯤꯡ ꯆꯠꯅꯤꯡ ꯅꯤꯡꯉꯒ ꯂꯩꯕ ꯃꯤꯅ ꯄꯨꯕꯤꯗꯕ ꯑꯗꯣ ꯉꯔꯥꯡꯗꯨꯗꯤ ꯑꯟꯇꯤꯅ ꯀꯣꯏꯕ ꯆꯠꯅꯤꯡꯉꯤ ꯍꯥꯏꯕ ꯑꯟꯇꯤ ꯑꯃꯅ ꯑꯗꯣ ꯑꯩꯈꯣꯏ ꯆꯠꯂꯁꯦ ꯑꯗꯨ ꯑꯣꯏꯔꯗꯤ ꯍꯥꯏꯔꯒ ꯃꯣꯏꯒꯤ ꯒꯥꯔꯤꯗꯣ ꯄꯨꯊꯣꯛꯑꯦꯕ ꯑꯉꯥꯡ ꯉꯥꯛꯇꯅꯦ ꯑꯟꯇꯤ ꯑꯃ ꯑꯪꯀꯜ ꯃꯕꯥꯅꯤꯅꯦ ꯑꯗꯨꯒ ꯑꯉꯥꯡ ꯃꯔꯤ
ꯅꯪꯅ ꯇꯤꯟꯅꯕ ꯃꯤꯁꯤꯡꯗꯣ ꯑꯉꯥꯡ ꯉꯥꯛꯇꯅꯤ
ꯑꯗꯨꯅꯦ
ꯑꯗꯨꯁꯨ ꯆꯍꯤ ꯇꯔꯥꯒꯤ ꯃꯈꯥ
ꯍꯦꯒ ꯌꯥꯝ ꯀꯤꯕꯅꯦ ꯃꯣꯏꯗꯣ ꯑꯗꯨꯝ ꯅꯤꯛꯑꯒ ꯂꯩꯕꯅꯦ ꯅꯨꯡꯁꯤꯠ ꯀꯜꯂꯛꯄꯗꯣ ꯀꯥꯏꯒꯦ ꯇꯧꯕꯅꯦ ꯌꯥꯝ ꯀꯩꯅꯣ ꯍꯥꯏꯗꯣ ꯌꯥꯝ ꯋꯥꯡꯕꯅꯤ ꯅꯦ
ꯇꯜꯂꯦ ꯑꯆꯥꯄꯣꯠꯒꯨꯝꯕ ꯄꯨꯔꯒ ꯆꯠꯅꯤꯡꯉꯦ ꯅꯠꯇ꯭ꯔꯗꯤ ꯆꯠꯅꯤꯡꯗꯦ
ꯑꯁ ꯑꯆꯥꯄꯣꯠ ꯆꯠꯅꯤꯡ ꯃꯟꯕꯒꯤ ꯑꯆꯥꯄꯣꯠ ꯄꯣꯛꯅꯤꯡꯉꯥꯏꯁꯨ ꯀꯥꯎꯕꯅꯦ ꯑꯗꯨꯝ ꯃꯐꯝꯗ ꯄꯤꯛꯅꯤꯒꯨꯝꯕ ꯆꯠꯄ ꯌꯥꯝ ꯅꯨꯡꯉꯥꯏ
ꯑꯩꯁꯨ ꯆꯠꯅꯤꯡꯉꯦ
ꯑꯩꯀꯣ ꯑꯩꯁꯦ ꯇꯅꯤꯡꯉꯦ ꯀ ꯇꯁ
ꯊꯥ ꯑꯃ ꯑꯅꯤ ꯂꯩꯔꯗꯤ ꯂꯥꯛꯈ꯭ꯔꯣꯗꯅ
ꯎ
ꯊꯥ ꯑꯃ ꯑꯅꯤ ꯂꯩꯥꯏꯔꯗꯤ ꯂꯥꯛꯈ꯭ꯔꯣ ꯇꯥꯕ꯭ꯔꯣ
ꯇꯥꯢ ꯌꯦꯡꯒꯦ
ꯊꯥ ꯑꯃ ꯑꯅꯤ ꯂꯩꯈ꯭ꯔꯗꯤ ꯂꯥꯛꯈ꯭ꯔꯣ
ꯎꯝ
ꯑꯩꯁꯨ ꯇꯝꯅꯤꯡꯉꯤ
ꯌꯥꯝ ꯀꯩꯅꯣ ꯂꯧꯅꯤꯡꯉꯥꯏ ꯇꯧꯕ꯭ꯔꯣ ꯅꯪ ꯍꯧꯖꯤꯛ ꯀꯪꯈꯥꯟꯗꯣ ꯗꯤ ꯍꯧꯖꯤꯛꯁꯦ ꯅꯉꯣꯟꯗ ꯂꯥꯛꯀꯗꯕꯅꯤ ꯀꯥꯡꯈꯟꯇꯣ ꯑꯣꯏꯅ ꯇꯧ ꯄꯥꯝꯃꯗꯤ ꯎ
ꯑꯗꯣ ꯅꯪ ꯊꯨꯅ ꯂꯥꯛꯈ꯭ꯔꯣ ꯍꯥꯏꯁꯤꯗꯤ
ꯀꯈꯥꯟꯗꯤ ꯀꯣ ꯊꯝꯃꯦ ꯈꯤꯇꯪ ꯗ꯭ꯔꯦꯁ ꯐꯔꯤ
ꯀꯔꯤ ꯍꯥꯏꯕ ꯇꯥꯕ꯭ꯔꯣ ꯇꯥꯗ꯭ꯔꯣ ꯅꯪ ꯇꯥꯗꯦ ꯍꯦ ꯅꯨꯄꯤ ꯇꯥꯕ꯭ꯔꯣ ꯇꯥꯕ꯭ꯔꯣ ꯍꯜꯂꯣ ꯇꯥꯕ꯭ꯔꯣ